ꯇꯥꯕ꯭ꯔꯣ ꯑꯁ ꯑꯔꯖꯦꯟꯇꯤꯅꯥ ꯒꯣ ꯇꯨ ꯆꯥꯟꯈ꯭ꯔꯦ
ꯐꯖꯅ ꯐꯥꯔꯦ ꯑꯩ
ꯏ ꯏꯖꯤꯞꯅꯁꯨ ꯇꯨ ꯀꯥꯈ꯭ꯔꯦ ꯏꯖꯤꯞꯅꯁꯨ
ꯐꯔꯦ ꯗꯔꯣ ꯔꯣ
ꯄ꯭ꯔꯦ ꯇꯧꯑꯣ ꯄ꯭ꯔꯦ ꯇꯧꯑꯣ ꯃꯤꯅꯤꯠ ꯃꯤꯅꯤꯠ ꯇꯔꯥꯒꯨꯝꯕ ꯂꯩꯔꯤ
ꯍꯣꯏ ꯍꯣꯏ ꯒꯣꯜ ꯑꯃꯃꯨꯝꯀ ꯆꯟꯂꯗꯤ ꯐꯖꯗꯄꯏꯅꯤ
ꯍꯣꯏ ꯑꯗꯣ ꯃꯥꯟꯅꯔꯦꯕ ꯇꯨ ꯇꯨ ꯂꯩꯌꯦꯕ
ꯎꯝ
ꯑꯗꯨꯅ ꯎꯝ ꯎꯝ
ꯑꯥꯔꯖꯦꯟꯇꯤꯅꯥꯒꯤ ꯑꯃ ꯑꯃꯒꯨꯝꯕ ꯍꯥꯞꯄꯤꯔꯗꯤ ꯐꯗꯨꯏꯅꯦ ꯍꯧꯖꯤꯛ
ꯍꯣꯏ ꯀꯟꯅꯥ ꯀꯟꯅ ꯇꯧꯗ꯭ꯔꯗꯤ ꯌꯥꯔꯣꯏ
ꯍꯣꯏ ꯍꯣꯏ ꯅꯪꯁꯨ ꯄꯔꯁꯅꯦꯜ ꯊꯔꯛꯑꯣ ꯃꯣꯏ ꯉꯝꯅꯤꯌꯦ ꯍꯣꯏ ꯉꯝꯃꯤꯒꯩ ꯇꯧꯗ꯭ꯔꯗꯤ ꯌꯥꯗ꯭ꯗꯦ ꯇꯕ꯭ꯔꯣ ꯇꯥꯕ꯭ꯔꯣ ꯅꯪꯒꯤ ꯅꯦꯠꯋꯥꯛꯁꯨ ꯌꯥꯝ ꯅꯨꯡꯉꯥꯏꯇꯕ ꯃꯥꯜꯂꯤꯗ ꯀꯔꯤ ꯊꯕꯛ ꯇꯧꯔꯒ ꯂꯩꯅꯤ ꯉꯁꯤꯗꯤ